ꯇꯥꯕ꯭ꯔꯣ
ꯇꯥꯏ ꯀꯩꯗꯧꯔꯤꯒꯦ
ꯀꯩꯁꯨ ꯇꯧꯗꯦꯗ ꯑꯗꯨꯝ ꯂꯩꯌꯦ ꯅꯪꯗꯤ
ꯑꯩꯁꯨ ꯑꯗꯨꯝ ꯑꯉꯥꯡ ꯌꯦꯡꯉꯒ ꯑꯗꯨꯝ ꯂꯩꯌꯦꯗ ꯆꯥꯛ ꯆꯒꯦ
ꯑ ꯁꯧꯒ꯭ꯔꯤ ꯆꯥꯏ ꯅꯣꯏꯗꯤ
ꯑ ꯑꯩꯈꯣꯏꯁꯨ ꯍꯋꯥꯏ ꯆꯥꯏ ꯑꯁ ꯁꯧꯒ꯭ꯔꯤꯗꯤ ꯌꯥꯝꯈ꯭ꯔꯦꯗꯀꯣ
ꯍꯣꯏ
ꯁꯧꯒ꯭ꯔꯤꯅꯣ ꯁꯧꯒ꯭ꯔꯤ ꯉꯥꯛꯇꯅꯦꯁꯤ ꯐꯣꯟ ꯇꯧꯔꯤ ꯃꯌꯥꯝꯁꯦ
ꯍꯋꯥꯏꯗꯤ ꯈꯔ ꯍꯥꯎꯔꯝꯅꯤ ꯀꯩꯅꯣ
ꯑꯁ ꯁꯧꯒ꯭ꯔꯤꯅ ꯍꯦꯟꯅ ꯍꯥꯎꯋꯦ
ꯑꯁ ꯁꯧꯒ꯭ꯔꯤꯁꯨ ꯆꯥꯃꯟꯕꯩꯔ ꯈꯪꯗꯦ ꯑꯁ ꯆꯥꯅꯤꯡꯗ꯭ꯔꯦ
ꯍ ꯁꯥꯎꯒ꯭ꯔꯤꯁꯨ ꯆꯣ ꯉꯥ ꯑꯌꯥꯏꯕꯒꯨꯝꯕ ꯍꯥꯕꯗꯤ ꯌꯥꯝ ꯍꯥꯎꯋꯤ
ꯑꯥ ꯑꯗꯨ ꯍꯣꯏ ꯑꯗꯨ ꯈꯔ ꯍꯥꯞꯄꯗꯤ ꯑꯁ ꯌꯥꯝ ꯍꯥꯎꯅꯤ ꯑꯗꯨꯒ ꯁꯧꯒ꯭ꯔꯤ ꯌꯦꯟꯖꯥꯡꯗꯀꯣ ꯊꯥꯡꯖꯤꯡ ꯑꯃꯦꯠꯄꯗ ꯇꯧꯔ ꯈꯔ ꯆꯥꯕꯗꯣ ꯑꯁ ꯌꯥꯝ ꯄꯛꯅꯕꯅꯦ
ꯍꯣꯏ ꯍꯣꯏ ꯑꯗꯨ ꯁꯧꯒ꯭ꯔꯤꯗꯣ ꯌꯥꯝ ꯀ ꯀꯥꯡꯍꯟꯂꯣꯗꯅ ꯀꯔꯤ ꯀꯩꯅꯣ ꯆꯥꯕ ꯌꯥꯕ ꯑ ꯆꯥꯅꯤꯡꯉꯥꯏ ꯂꯩꯇꯕ ꯃꯇꯝꯗ ꯆꯥꯅꯕ
ꯍꯣꯏ ꯑꯩꯈꯣꯏꯗꯗꯤ ꯌꯥꯝ ꯊꯥꯗꯕꯅꯤꯅ ꯀꯪꯍꯟꯅꯤꯡꯉꯥꯏ ꯂꯩꯇꯦꯗ
ꯑꯗꯨꯗ ꯎꯝ ꯀꯩꯅꯣ ꯑꯗꯨ ꯆꯕ ꯀ
ꯑꯀꯪꯕ
ꯍꯣꯏ ꯍꯪꯒꯥꯝ
ꯑ ꯍꯣꯏ ꯑꯗꯨ ꯑꯗꯨꯁꯨ ꯍꯥꯎꯕꯅꯤ ꯍꯣꯏ
ꯍꯣꯏ ꯑꯗꯨꯒꯨꯝꯕꯗꯨ ꯍꯪꯒꯥꯝ ꯃꯍꯤꯒ ꯍꯥꯠꯄ
ꯑ ꯍꯪꯒꯥꯝꯍꯤ ꯇꯧꯔꯒ ꯃꯔꯣꯛ ꯑꯇꯦꯛꯄꯒ ꯃꯅꯥ ꯃꯁꯤꯡ ꯈꯔ ꯈꯔ ꯇꯧꯔꯒ ꯀꯣꯠꯂꯒ ꯆꯥꯕꯗꯣ ꯑꯁ ꯄꯌꯥ ꯐꯥꯎꯕꯅꯤ
ꯁꯤꯡ ꯃꯅꯥꯒ ꯍꯥꯞꯄꯗꯣ
ꯍꯣꯏ ꯅꯣꯏꯁꯨ ꯑꯗꯨꯃꯏꯅ ꯆꯥꯕ꯭ꯔꯣ
ꯑꯁ ꯌꯥꯝ ꯆꯥꯔꯛꯏꯗ ꯑꯩꯈꯣꯏꯗꯤ
ꯑꯥ
ꯑꯩꯈꯣꯏꯅ ꯍꯧꯖꯤꯛ ꯑꯥꯗ ꯂꯩꯈ꯭ꯔꯕꯅꯤꯅ ꯍꯪꯗꯕꯤ ꯋꯥꯅꯤꯗ ꯌꯨꯝꯗꯂ ꯍꯥꯏꯗꯗ ꯑꯁ ꯍꯥꯏꯔꯅ ꯁꯤꯡꯖꯨꯒꯩꯁꯦ ꯍꯋꯥꯏꯒꯩꯁꯦ ꯊꯣꯛꯄ ꯅꯪꯗꯕꯅꯦ ꯀꯟ ꯈꯥꯔꯄꯝ ꯅꯅꯥꯗꯕꯅꯤ
ꯍꯣꯏ ꯃꯇꯣꯟꯗꯣ ꯑꯗꯨꯝ ꯂꯧ ꯆꯥꯊꯣꯛꯄꯅꯤ ꯆꯥꯊꯣꯛꯄꯒꯤ ꯑꯁ
ꯑꯗꯨ ꯌꯥꯝ ꯑꯁ ꯑꯩꯔꯤꯀꯣ
ꯑꯥ
ꯂꯥꯏꯔꯁꯨ ꯌꯨꯝꯗ ꯏꯊꯥꯟꯗ ꯑꯗꯨꯝ ꯂꯥꯏꯔꯁꯨ ꯑ ꯁꯤꯡꯖꯨꯔꯤ ꯑꯗꯨꯝ ꯆꯥꯕ ꯂꯦꯇꯌꯥꯏꯗꯤ
ꯀꯩꯗꯧꯔꯤꯅꯣ ꯍꯧꯖꯤꯛꯇꯤ
ꯀꯩ ꯍꯥꯏꯕ
ꯑꯉꯥꯡ ꯑꯉꯥꯡꯗꯣ
ꯑꯥ
ꯁꯨꯝ ꯇꯣ ꯆꯁꯦ ꯍꯒꯜꯂꯦꯕꯣꯀꯣ
ꯑꯥ
ꯁꯨꯃꯔꯦ ꯀꯂꯒ
ꯑꯣ
ꯅ
ꯑꯩꯗꯤ ꯑꯗꯨꯝ ꯐꯝꯃꯝꯃꯤꯅꯤꯗ ꯊꯕꯛ ꯇꯧꯗꯦ ꯑꯗꯨꯝ ꯂꯩꯌꯦ
ꯍ ꯏꯀꯣ
ꯑ ꯁꯥꯏ ꯑꯁ ꯉꯁꯤꯗꯤ ꯅꯨꯡꯁꯥ ꯌꯥꯝ ꯁꯥꯏ ꯀꯩꯔꯥ ꯈꯪꯗꯦ ꯉꯔꯥꯡ ꯅꯍꯥꯟꯗꯤ ꯅꯣꯡꯃꯪ ꯆꯪꯉꯒ ꯑꯗꯨꯝ ꯂꯩꯌꯦꯕ ꯑꯗꯨꯒ ꯑꯃꯨꯛ ꯉꯁꯤꯅ ꯑꯃꯨꯛ ꯅꯨꯡꯁꯥ ꯁꯥꯗ
ꯉꯁꯥꯏ ꯏꯨꯁꯨ ꯅꯣꯡ ꯆꯨꯔꯛꯀꯗ꯭ꯔꯥꯅꯅꯨꯡꯉꯥꯏꯔꯕꯅꯦꯕ ꯉꯖꯁꯨ ꯇꯗꯣꯡꯣꯡ ꯇꯨꯅꯄꯥ ꯄ
ꯍꯣꯏ ꯑꯩꯈꯣꯏꯗꯗꯤ ꯈꯔ ꯆꯨꯋꯦ ꯍꯧꯖꯤꯛ ꯑꯗꯨꯒ ꯑꯃꯨꯛꯣꯡ ꯅꯨꯡꯁꯥ ꯑꯃꯨꯛ ꯊꯣꯔꯛꯑꯦ
ꯑꯗꯨꯗꯤ ꯉꯅꯨꯡꯉꯥꯏ ꯌꯥꯝ
ꯅꯣꯡ ꯆꯨꯒꯗ꯭ꯔꯥ ꯍꯥꯏꯔꯒ ꯁꯨꯛ ꯆꯨ ꯆꯨꯗꯦ
ꯑꯗꯅꯔꯣꯡ ꯆ
ꯎꯝ ꯅꯣꯡꯆꯨꯨꯔꯗꯤ ꯈꯔ ꯅꯨꯡꯉꯥꯏꯌꯦꯕ ꯀꯩꯀꯩꯗꯕꯛ ꯁꯨꯔꯤꯒꯦ ꯍꯟꯗꯛ ꯃꯔꯛ
ꯑꯩꯈꯣꯏꯒꯤ ꯊꯕꯛ ꯀꯌꯥ ꯁꯨꯗꯨꯒ ꯑꯩꯒꯤ ꯑꯉꯥꯡꯁꯨ ꯅꯅꯕ ꯑꯗꯨ ꯇ꯫
ꯑꯥ
ꯑꯉꯥꯡ ꯆꯦꯜ
ꯑꯥ ꯌꯥꯝ ꯅꯨꯡꯉꯥꯏꯅ ꯂꯩꯕ ꯃꯥꯜꯂꯦ
ꯀꯠꯇꯗꯤꯗꯤ ꯎꯝ ꯆꯠ ꯌꯦꯨꯄ ꯇꯥꯡꯥꯛ ꯇꯝꯥ ꯑꯗꯣ ꯑꯃꯗꯨꯗꯤ ꯑꯉꯥꯡ ꯃꯆꯦ ꯑꯅꯤꯁꯤꯀꯣ
ꯑꯥ
ꯇꯝꯂꯒ ꯂꯩꯕ ꯑꯗꯨꯒ ꯑꯇꯣꯝꯕꯤꯗꯨ ꯇꯤ ꯆꯠꯄꯗ ꯑ ꯆꯍꯤ ꯐꯥꯕꯗ ꯉꯥꯏꯔꯤꯌꯦ
ꯑꯣ ꯑꯉꯥꯡ ꯀꯌꯥ ꯁꯨꯔꯒꯦ
ꯑꯉꯥꯡ ꯑꯍꯨꯝ ꯁꯨꯔꯦ ꯅꯨꯄꯤ ꯉꯥꯛꯇ
ꯑꯣ ꯑꯣ ꯌꯥꯝ ꯐꯩ ꯅꯨꯄꯤꯗꯅ ꯍꯦꯟꯅ ꯐꯕꯅꯤ
ꯍꯣꯏ ꯑꯗꯨ ꯅꯪꯒꯤ ꯌꯨꯝ ꯄꯥꯒꯦ
ꯄꯥꯟꯗ꯭ꯔꯤꯗꯥꯏꯗꯤ ꯑ ꯑꯉꯥꯡ ꯌꯥꯝ ꯑꯉꯥꯡꯗꯤ ꯅꯠꯇ꯭ꯔꯦꯗ ꯎꯝ ꯑꯉꯥꯡ ꯑꯣꯏꯔꯤ ꯍꯥꯏꯒꯗ꯭ꯔꯥ ꯈꯪꯗꯦ ꯑ
ꯃꯤ ꯀꯩ ꯍꯥꯏꯕ ꯑꯃꯨꯛ ꯍꯥꯏꯔꯛꯑꯣ ꯀꯩ ꯍꯥꯏꯕꯅꯣ
ꯍꯣꯏꯗꯣ ꯆꯤꯟꯅꯥ ꯀꯌꯥꯁꯒꯦꯔ ꯇꯥꯗ꯭ꯔꯣ
ꯀꯩ ꯍꯥꯏꯕ
ꯏꯆꯤꯟ ꯏꯅꯥꯎ ꯀꯌꯥ ꯁꯨꯒꯦ ꯍꯥꯏꯕ
ꯑ ꯑꯩꯈꯣꯏꯗꯤ ꯏꯆꯤꯟ ꯏꯅꯥꯎ ꯌꯥꯝꯃꯦ
ꯑꯣ ꯅꯪꯒ ꯄꯣꯛꯃꯤꯟꯅꯕꯁꯦ ꯀꯌꯥ ꯁꯨꯒꯦ ꯍꯥꯏꯕ
ꯑꯩꯒ ꯄꯣꯛꯃꯤꯟꯅꯕ ꯃꯤ ꯃꯉꯥꯅꯦ
ꯑꯣ ꯑꯩꯅ ꯐꯣꯟ ꯇꯥꯔ ꯃꯈꯥꯏꯁꯦ ꯃꯉꯥ ꯉꯥꯛꯇ
ꯎꯝ ꯅꯪꯗꯦ
ꯑꯩꯗꯤ ꯃꯤ ꯌꯥꯝꯃꯦꯍꯦ ꯅꯨꯄꯤ ꯃꯔꯤ ꯅꯨꯄꯥ ꯃꯔꯤꯅꯦ ꯑꯦꯠꯃꯦ
ꯑꯣ ꯌꯥꯝ ꯐꯩ ꯃꯤ ꯌꯥꯝꯕꯗꯨꯅ ꯍꯦꯟꯅ ꯐꯕꯅꯦ
ꯃꯤ ꯌꯥꯗ ꯑꯗꯨꯝ ꯑ ꯃꯃꯥ ꯃꯄꯥꯒꯤꯗꯤ
ꯆꯥꯎꯔ ꯄꯤꯛꯏꯀꯥꯟꯗꯗꯤ ꯋꯥꯔꯝꯒꯅꯦꯕꯀꯣ ꯑꯗꯨ ꯆꯥꯎꯔꯀꯥꯟꯗꯗꯤ ꯐꯠ ꯐꯕꯅꯤ ꯃꯤ ꯌꯥꯝꯕꯗꯨꯅ
ꯃꯤ ꯌꯥꯝꯕꯅ ꯈ꯭ꯋꯥꯏꯗꯒꯤꯗꯤ ꯐꯩ ꯑꯗꯣ ꯅꯪꯅ ꯑꯍꯟ ꯑꯣꯏꯕ
ꯅꯠꯇꯦ ꯑꯩꯅ ꯂꯥꯁ ꯁꯦꯀꯦꯟ
ꯌ ꯄꯥꯕꯤ ꯌꯥꯎꯅ
ꯑꯥ ꯂꯣꯏꯅ ꯄꯥꯟ ꯅꯥꯈ꯭ꯔꯦ ꯏꯅꯥꯎꯅꯨꯄꯤꯒ ꯑꯩꯒꯗꯪ ꯂꯩꯔꯦ ꯍꯧꯖꯤꯛ ꯄꯥꯟꯗꯕ
ꯑꯩꯗꯤ ꯑꯣ ꯁꯨꯒꯥꯥꯔꯤꯗꯣ
ꯍꯥꯥ ꯀꯥꯗ꯭ꯔꯤꯗ ꯍꯧꯖꯤꯛ ꯑꯩ ꯀꯥꯗ꯭ꯔꯦ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
ꯎꯝ ꯂꯧ ꯁꯨꯔꯒ ꯂꯩꯕꯅꯦ ꯑꯩꯈꯣꯏꯗꯤ ꯂꯧ ꯃꯇꯝꯗ ꯂꯧ ꯑꯗꯨꯝꯁꯨ ꯑꯣꯏ ꯌꯨꯝ ꯊꯕꯛ ꯀꯩꯁꯨ ꯇꯧꯗꯣꯏꯗ
ꯍꯣꯏ ꯑꯩꯗꯤ ꯂꯧꯒꯤ ꯊꯕꯛ ꯁꯨꯔꯤꯁꯨ ꯌꯥꯝ ꯅꯨꯡꯉꯥꯏ ꯆꯤꯡꯒꯤ ꯂꯧꯗ
ꯑꯥ ꯑ ꯑꯩꯈꯣꯏꯗꯤ ꯆꯁꯤꯡꯒꯤ ꯂꯧ ꯅꯠꯇꯦ
ꯑꯣꯏ
ꯍꯣꯏ ꯑꯗꯨꯒꯤ ꯃꯇꯝꯗ ꯑꯗꯨꯝ ꯁꯨꯔꯦ
ꯑꯣ
ꯑꯗꯨ ꯅꯠꯇ꯭ꯔꯗꯤ ꯑꯗꯨꯝ ꯂꯩꯔꯦ ꯊꯕꯛ ꯂꯩꯇꯕꯅꯤꯅ
ꯍꯧꯖꯤꯛꯇꯤ ꯃꯣꯏꯗꯗꯤ ꯏꯁꯤꯡ ꯅꯩ ꯑꯥ ꯀꯩꯅꯤ ꯂꯥꯎꯁꯦ ꯎꯕ
ꯍꯟꯗ ꯑ ꯍꯟꯗꯛ ꯏꯁꯤꯡ ꯂꯩꯇꯕꯒꯤ ꯑꯁ ꯂꯧ ꯍꯧꯅꯗ꯭ꯔꯤꯗ ꯑꯩꯈꯣꯏꯔꯣꯝꯗ ꯅꯣꯡ ꯆꯨꯔꯗꯤ ꯂꯩꯒꯗ꯭ꯔꯥ ꯍꯥꯏꯔꯒ ꯅꯣꯡꯁꯨ ꯆꯨꯔꯛꯇꯦ
ꯑꯥ ꯑꯗꯨꯅꯤ ꯆꯝꯄ ꯂꯧ ꯈꯛꯇ ꯎꯅꯔꯦ ꯖꯤꯛꯇꯤ ꯅꯣꯡ ꯆꯨꯗꯔꯗꯤ ꯆꯥꯗ꯭ꯔꯦ
ꯍꯣꯏ
ꯏꯁꯤꯡ ꯅꯣꯡ ꯇꯥꯔꯗꯤ ꯐ ꯐꯔꯅꯤꯕꯀꯣ ꯑꯗꯣ ꯅꯣꯡ ꯇꯥꯗꯔꯗꯤ ꯑꯁ ꯎꯕ ꯌꯥꯒꯗ꯭ꯔꯥ ꯎ ꯌꯥꯔꯣꯏꯗ꯭ꯔꯥ ꯈꯪꯗ꯭ꯔꯤ
ꯍꯣꯏ ꯑꯗꯣ ꯑꯈꯣꯏꯒꯤꯁꯨ ꯑꯥ ꯃꯤ ꯈꯔꯗꯤ ꯍꯣ ꯇ ꯗꯤ
ꯅꯣꯏꯗꯗꯤ ꯍꯨ ꯑꯥ ꯄꯥꯝꯐꯦꯟ ꯇꯧꯕ꯭ꯔꯣ ꯂꯤꯡꯅꯕ꯭ꯔꯣ
ꯕꯝꯁꯦꯟ ꯉꯥꯛꯇ ꯇꯧꯅ
ꯑꯣ
ꯑꯗꯨ ꯅꯣꯌꯗꯗꯤ ꯅꯨꯡꯁꯤ ꯁ
ꯍꯨ ꯅꯨꯡꯁꯤ ꯌꯥꯝ ꯁꯤꯂꯦ ꯍꯟꯗꯛ ꯍꯟꯗꯛꯇꯤ ꯈꯔ ꯐꯩꯌꯦ ꯑꯈꯣꯏꯗ ꯅꯨꯡꯁꯤꯠ ꯌꯥꯝ ꯀꯟꯕꯅꯦ
ꯑꯗꯨꯅꯦ ꯑꯈꯣꯏꯁꯨ ꯅꯨꯡꯁꯤ ꯀꯝꯕ ꯃꯐꯝꯗ ꯂꯩꯕꯅꯤꯅ ꯑꯁ ꯀꯝꯄꯂꯦꯛꯁꯟ ꯍꯥꯏꯔꯨꯅꯨ
ꯑꯁ ꯌꯥꯗ꯭ꯔꯦ ꯂꯣꯏ ꯀꯥꯊꯦꯛꯑꯦ
ꯑꯩꯗꯤ ꯏꯃꯥꯟꯅꯕꯤꯗ ꯐꯣꯟ ꯇꯧꯕꯅꯦꯕꯀꯣ
ꯎꯝ
ꯑ ꯍꯥꯏ ꯁꯥ ꯂ ꯐꯣꯇꯣ ꯊꯥꯔꯛꯑꯣ ꯍꯥꯏꯌꯦ ꯐꯣꯇꯣ ꯊꯔꯛꯑꯒ ꯅꯪ ꯑꯩꯉꯣꯟꯗ ꯂꯣꯟꯅ
ꯍꯣꯏ ꯑ
ꯌꯥꯝ ꯅꯨꯡꯁꯤꯠ ꯅꯨꯡꯁꯤꯠ ꯀꯟꯕ ꯃꯐꯝꯁꯤ ꯌꯥꯝ ꯃꯨꯏꯀꯣ
ꯑꯥ ꯈꯔ ꯀꯟꯅ ꯉꯥꯡꯉꯣ ꯑꯩ ꯎꯝ ꯁꯦꯡꯅ
ꯑꯗꯣ ꯑꯩꯒꯤ ꯐꯣꯟꯅꯅꯦ ꯑꯍꯦ
ꯑꯍꯥ ꯍꯥ ꯍꯥ ꯍꯥ
ꯑꯩꯒꯤ ꯐꯣꯟꯗ ꯑꯩ ꯑꯩꯅ ꯐꯣꯟ ꯇꯧꯕ ꯈꯨꯗꯤꯡꯁꯦ ꯁꯨꯃꯥꯏꯅ ꯂꯣꯏ ꯉꯥꯡꯉꯦꯕꯀꯣ
ꯑꯥ
ꯑꯗꯣ ꯑꯩꯅꯗꯤ ꯌꯥꯝ ꯀꯟ ꯀꯟꯅ ꯂꯥꯎꯔꯦꯕ ꯂꯩꯀꯥꯏ ꯇꯥꯅꯕ ꯂꯥꯎꯔꯦꯕ ꯂꯩꯀꯥꯏ ꯇꯥꯅꯕ ꯊꯕꯛ
ꯑꯥ ꯑꯝ
ꯑꯩꯒꯤ ꯋꯨꯏꯁꯄꯤꯀꯥꯔꯗꯣ ꯌꯥꯗꯔꯕ
ꯑꯣ ꯑꯝ ꯑꯅꯧꯕꯃ ꯂꯩꯊꯣꯛꯑꯣ
ꯑꯅꯧꯕ ꯂꯩꯅꯕ ꯍꯟꯗꯤ ꯏꯁꯄꯤꯀꯔꯁꯦ ꯁꯦꯝꯗꯧꯔꯒ ꯑꯃꯨꯛ ꯄꯥꯏꯕꯁꯨ ꯌꯥ꯭ꯔꯦ
ꯑꯥ ꯑꯁ ꯌꯥꯝ ꯁꯥꯕꯅꯤꯅ ꯊꯕꯛ ꯁꯨꯗ꯭ꯔꯁꯨ ꯑꯗꯨꯝ ꯋꯥꯏꯅꯦ
ꯑꯗꯨꯅꯦ ꯁꯥꯕ ꯃꯐꯝꯗ ꯂꯩꯁꯤ ꯌꯥꯝ
ꯑꯣ
ꯑꯆꯅꯣꯄꯥꯖꯕꯣ ꯀ ꯉꯝ ꯂꯩ ꯆꯗꯅꯀꯣ
ꯎꯝ
ꯁꯥꯕꯟ ꯁꯥꯕ ꯃꯐꯝꯗ ꯂꯩꯕꯁꯨ ꯋꯥꯏ ꯏꯪꯃꯝꯂ
ꯍꯣꯏ ꯁꯥꯃꯜꯂꯁꯨ ꯅꯨꯡꯉꯥꯏꯇꯦ ꯏꯪꯃꯜꯂꯁꯨ ꯅꯨꯡꯉꯥꯏꯇꯦ ꯅꯨꯡꯁꯤꯠ ꯑꯁ ꯑꯩꯗꯤ ꯅꯨꯡꯁꯤꯠ ꯁꯦꯠꯄ ꯃꯐꯝꯗꯗꯤ ꯂꯩꯅꯤꯡꯗ꯭ꯔꯦ ꯁꯥꯕꯒꯨꯝꯕꯗꯤ ꯌꯥꯏ
ꯎꯝ ꯑꯗꯨ ꯏꯃꯥ ꯕꯥꯗꯤ ꯌꯥꯝ ꯑꯍꯟ ꯑꯣꯏꯔꯕ꯭ꯔꯣ
ꯑꯥ ꯑꯣꯏꯣꯏꯗ꯭ꯔꯤꯗ ꯌꯥꯝ ꯑꯍꯟ ꯑꯣꯏꯗ꯭ꯔꯤ ꯅꯣꯏꯒꯤꯗꯤ
ꯍꯣꯏ ꯈꯅꯤ ꯑꯣꯏꯁꯤ ꯂꯥꯛꯕ ꯏꯃꯥꯁꯤꯅ ꯁꯨꯔ ꯑ ꯁꯤꯛꯇꯗꯤ ꯑꯗꯨꯝ ꯂꯣꯏꯒꯦꯂꯦꯗ
ꯁꯤꯛꯁꯇꯤ
ꯑꯣ ꯁꯔꯤꯇꯗ
ꯑ ꯌꯥꯝ ꯐꯔꯦ
ꯆꯍꯤ ꯇꯪꯈꯥꯏ ꯂꯣꯏ